ꯍꯂꯣ
ꯈꯣꯟꯖꯦꯜꯁꯦ ꯌꯥꯝ ꯇꯞꯄꯦꯀꯣ ꯇꯨꯝꯅꯤꯡꯉꯕꯣ
ꯇꯨꯝꯅꯤꯡꯗꯦꯅ ꯍꯧꯖꯤꯛꯋꯥꯏ ꯆꯥꯛ ꯆꯕ ꯂꯣꯏꯌꯦ ꯆꯥꯛ ꯆꯔꯕ꯭ꯔꯣ ꯑ ꯀꯔꯤ ꯏꯟꯁꯥꯡ ꯆꯥꯕ꯭ꯔꯣ
ꯁꯤꯗꯤ ꯉꯥ ꯊꯣꯡꯕ ꯑꯣꯏꯅ ꯆꯥꯏꯗ
ꯑꯦ ꯌꯥꯝ ꯍꯥꯎꯔꯝꯅꯤ ꯑꯗꯨꯅꯦ
ꯎꯝ ꯅꯣꯏꯗꯤ ꯅꯣꯏꯁꯨ ꯍꯥꯎꯔꯝꯒꯅꯤꯗ
ꯎ ꯑꯩꯈꯣꯏ ꯖꯤꯟꯁꯥ ꯆꯥꯏ ꯉꯁꯤꯗꯤ
ꯑꯣ
ꯀꯔꯤ ꯇꯧꯔꯤꯒꯦ ꯍꯧꯖꯤꯛꯄꯣ
ꯑꯁ ꯆꯥꯛ ꯆꯥꯇꯣꯛꯑꯒ ꯔꯦꯁ ꯀꯩꯅꯣꯗ ꯋꯥꯇꯤꯡ ꯁꯦꯠꯇꯥ ꯐꯝꯃꯤ
ꯑꯣ ꯃꯅꯨꯡꯗꯗꯤ ꯌꯥꯝ ꯂꯥꯡ ꯂꯝꯒꯅꯤꯀꯣ ꯍꯧꯖꯤꯛ ꯃꯇꯝꯁꯦ
ꯑꯁ ꯂꯥꯡꯕꯅꯦꯗꯥꯀꯣ ꯐꯦꯟ ꯃ ꯈꯣꯟꯅꯦ ꯑꯁ ꯑꯉꯥꯡ ꯀꯞꯄꯩ ꯃꯈꯣꯟꯅꯦ
ꯑꯗꯨꯅꯦ ꯀꯩꯅꯣꯗ ꯂꯩꯕꯅꯤꯅ ꯒꯣꯔꯃꯦꯟꯒꯤ ꯋꯥꯔꯇ ꯑꯣꯏꯁ ꯑꯗꯨꯝ ꯂꯥꯡꯉꯨꯅꯦ ꯑꯗꯨꯔꯣꯝꯗꯤ
ꯎꯝ
ꯅꯣꯡ ꯆꯨꯗ꯭ꯔꯕ꯭ꯔꯣ ꯍꯧꯖꯤꯛꯇꯤ
ꯍꯧꯖꯤꯛꯇꯤ ꯆꯨꯗꯦ
ꯑꯦ ꯌꯥꯝ ꯐꯩꯅ
ꯅꯨꯡꯗꯥꯡ ꯋꯥꯏꯔꯝ ꯍꯧꯖꯤꯛꯐꯥꯎ ꯇꯥꯗ꯭ꯔꯤ
ꯑꯦ ꯌꯥꯝ ꯐꯥꯎꯔꯦ ꯑꯗꯨꯗꯤ ꯏꯊꯤꯟ ꯉꯥꯛꯆꯨꯕꯗ
ꯅꯣꯏꯔꯣꯃꯗꯥꯗꯤ ꯇꯥꯔꯕꯣ
ꯎꯝ
ꯅꯣꯏꯔꯣꯝꯗꯗꯤ ꯇꯥꯕ꯭ꯔꯣ
ꯇꯗꯦ
ꯆꯨꯗꯦ
ꯎꯝ ꯅꯣꯡ ꯆꯨꯗꯦ
ꯀ꯭ꯂꯥꯏꯃꯦꯠꯇꯤ ꯀꯔꯤ ꯀ꯭ꯂꯥꯏꯃꯦꯠ ꯑꯣꯏꯔꯖꯠꯂꯣ
ꯀ꯭ꯂꯥꯏꯃꯦꯠꯁꯦ ꯍꯧꯖꯤꯛꯀꯥꯟꯗꯤ ꯌꯥꯝ ꯁꯥꯏꯌꯦ ꯅꯣꯡ ꯆꯨꯗꯦ ꯗꯗꯤꯖꯥꯔꯠ ꯑꯣꯏꯒꯗꯧꯔꯦ ꯑꯩꯈꯣꯏ ꯁꯣꯝ ꯁꯥꯏꯗ
ꯎꯝ ꯎ ꯕꯖꯥꯔꯗ ꯀꯣꯏꯔꯛꯑꯣꯅꯦ ꯑꯗꯨꯗꯤ ꯌꯥꯝ ꯁꯥꯗꯗꯤ ꯎꯝ
ꯍꯥꯥ
ꯕꯖꯥꯔꯣꯝꯗ ꯀꯣꯏꯔꯛꯑꯣꯅꯦ ꯑꯗꯨꯗꯤ ꯏꯪꯅꯕ ꯏꯪꯕ ꯃꯐꯝꯗ
ꯌꯥꯝ ꯊꯥꯞꯄꯦ ꯌꯥꯝ ꯊꯥꯞꯄꯦ ꯑꯍꯤꯡ ꯂꯥꯛꯄ ꯌꯥꯗꯦ ꯈꯣꯏꯔꯣꯁꯦ
ꯌꯥꯝ ꯊꯥꯞꯄ꯭ꯔꯣ ꯑꯩꯁꯦ
ꯌꯥꯝ ꯊꯥꯞꯕ ꯅꯠꯇꯦ ꯏꯝꯐꯥꯜꯗꯒꯤꯅꯤ ꯐꯣꯔꯇꯤ ꯀꯤꯂꯣꯃꯤꯇꯔ ꯑꯗꯨꯒꯨꯝꯕ ꯆꯪꯅ
ꯐꯣꯔꯇꯤꯗꯤ ꯌꯥꯝ ꯊꯥꯞꯄ ꯑꯣꯏꯗꯦꯅꯀꯣ
ꯐꯇꯤ ꯈꯥꯇꯥ ꯎꯝ
ꯅꯣꯏꯔꯣꯝꯗ ꯏꯝꯐꯥꯜꯗꯒꯤ ꯀ ꯑꯃꯨꯛ ꯊꯥꯞꯄ꯭ꯔꯣ
ꯍꯥꯏꯗꯤ ꯁꯚꯦꯟꯇꯤꯟ ꯀꯤꯂꯣꯃꯤꯇꯔ
ꯐꯗ ꯌꯥꯝ ꯅꯛꯑꯦꯅ ꯅꯣꯏꯗꯤ
ꯎꯝ
ꯑꯩꯗꯤ ꯍꯥ
ꯌꯥꯝ ꯂꯥꯞ ꯌꯥꯝ ꯂꯥꯞꯄ ꯅꯠꯇꯦꯕ ꯍꯣꯏ
ꯆꯞ ꯃꯥꯟꯅꯔꯤꯅ ꯑꯗꯨꯗ ꯂꯩꯕꯒ
ꯎꯝ
ꯅꯨꯡꯉꯥꯏꯔꯝꯅꯦ ꯅꯣꯏꯗꯤ ꯑꯗꯨꯗꯤ
ꯑꯣ ꯕꯖꯥꯔꯗ ꯂꯩꯗꯁꯨ ꯌꯥꯔꯦꯕ ꯅꯣꯏꯁꯦ
ꯀꯗꯥꯏꯔꯣꯝ ꯁ꯭ꯥꯏꯗ ꯂꯩꯕ꯭ꯔꯣ ꯅꯣꯏꯒꯤꯗꯣ ꯂꯝꯕꯤꯗꯣ
ꯑꯗꯨꯃ ꯈꯪꯗꯦ ꯑꯩ ꯎ ꯑꯗꯨꯝꯕ ꯅꯦꯁꯅꯦꯜ ꯍꯥꯏꯋꯦ ꯑꯗꯨ ꯁꯥꯏ ꯑꯗꯨꯝꯕꯗꯣ ꯄꯈꯪꯗꯦꯕ ꯂꯩꯌꯦꯗꯅ ꯂꯝꯕꯤ ꯆꯠꯐꯝꯔꯣꯝ ꯁꯥꯏꯏꯗꯣ ꯀꯩꯅꯣ ꯍꯥꯏꯔꯣ ꯎꯝ
ꯑ ꯑꯦ ꯅꯪ ꯂꯥꯛꯇꯔꯤꯕꯣ ꯖꯤꯔꯤꯕꯝ
ꯑꯦꯍ ꯈꯪꯉꯦ ꯑꯣ ꯑꯗꯨꯃꯥꯏꯅ ꯍꯥꯏꯔꯗꯤ ꯈꯔ ꯈꯪꯉꯦ ꯃꯗꯨ ꯅꯦꯁꯅꯦꯜ ꯍꯥꯏꯋꯦꯒꯨꯝꯕꯗꯣ ꯈꯔ ꯈꯪꯖꯗꯕ ꯍꯥꯏꯕ ꯇꯥꯔꯦ ꯑꯩꯈꯣꯏ ꯈꯪꯒꯦ ꯈꯪꯉꯦꯆ ꯑꯩꯈꯣꯏꯁꯦ
ꯎꯝ
ꯎꯝ
ꯑꯗꯨꯠꯇꯗꯤ ꯑꯩꯈꯣꯏꯗꯣ ꯀꯌꯥꯔ ꯀꯥꯎꯏꯅ
ꯇꯠꯆ ꯇꯧ ꯃꯥ ꯇꯆ ꯇꯧꯕ ꯃꯥꯜꯂꯦ
ꯍꯥꯥ
ꯍꯥꯏꯋꯦ ꯇꯆ ꯇꯧꯗꯕ꯭ꯔꯕ
ꯆꯠꯂꯦ ꯑꯗꯨꯁꯨ ꯄꯈꯣꯏꯗꯤ ꯑꯗꯨꯒꯨꯝꯕꯗꯣ ꯀꯔꯤꯔꯛ ꯈꯟꯅꯕꯗꯣ
ꯑꯣ ꯎꯝ
ꯅꯨꯄꯤꯈꯣꯏꯅꯤ ꯄꯥꯛ ꯈꯪꯍꯟꯗꯕꯅꯤ ꯑꯗꯨꯒꯨꯝꯕꯗꯣ ꯐꯖꯅ ꯑꯗꯨꯝꯕꯤꯉꯕꯗ
ꯎ ꯅꯪ ꯉꯁꯥꯏ ꯍꯥꯏꯈ꯭ꯔꯕ ꯃꯥꯜꯂꯦꯀꯣ ꯀꯩꯅꯣꯗ ꯅꯣꯏ ꯈꯨꯟꯗꯣ ꯑꯩꯃꯨꯛ ꯑꯩꯃꯨꯛ ꯀꯥꯎꯈ꯭ꯔꯦ ꯀꯩꯅꯣ ꯍꯥꯏꯕ ꯕꯤꯁꯦꯝꯄꯨꯔ ꯔꯣꯝꯗ ꯍꯥꯏꯕ
ꯕꯤꯁꯦꯟꯄꯨꯔꯔꯣꯝ ꯅꯠꯇꯦ ꯃꯣꯔꯦꯔꯣꯝ ꯁꯥꯏꯠꯇꯅꯦ
ꯑꯣ ꯍꯣ
ꯃꯣꯔꯦ ꯁꯥꯏꯠꯇ ꯂꯩꯕ
ꯉꯁꯥꯏꯕꯥꯅꯤ ꯋꯥꯔꯤ ꯁꯥꯈ꯭ꯔꯦꯗ ꯑꯩꯁꯦ ꯑꯃꯨꯛ ꯀꯥꯎꯈ꯭ꯔꯕ ꯂꯝ
ꯑꯣ ꯋꯥꯔꯤ ꯁꯥꯟꯅꯕ ꯃꯤ ꯌꯥꯝꯃꯟꯕꯒꯤ ꯑꯣꯏꯔꯅꯤ
ꯎꯝ ꯑꯁ ꯌꯥꯝꯅꯁꯨ ꯁꯥꯔꯦꯗ ꯑꯁꯤ ꯃꯔꯤ ꯃꯉꯥꯃꯨꯛꯇꯤ ꯁꯥꯔꯝꯒꯅꯤ
ꯍꯣꯏ ꯋꯥꯔꯤ ꯁꯥꯕ ꯃꯤ ꯌꯥꯝꯕꯅꯤꯀꯣ ꯍꯦꯛ ꯀꯟꯐ꯭ꯌꯨꯁ ꯆꯠꯄꯅꯤ
ꯎꯝ ꯆꯠꯂꯦ ꯅꯪꯒ ꯆꯞ ꯃꯥꯟꯅꯕ ꯐꯣꯟꯁꯨ ꯂꯩꯌꯦ
ꯑꯗꯨꯅꯦ
ꯃꯤꯁꯦ ꯂꯣꯏꯅ ꯀꯩꯅꯣ ꯇꯥꯕꯗ ꯃꯈꯣꯟꯁꯨ ꯂꯣꯏꯅ ꯃꯥꯟꯅꯔꯛꯄꯗꯣ
ꯁꯤ ꯌꯥꯝ ꯅꯨꯡꯉꯥꯏꯕ ꯋꯥꯅꯤ ꯁꯤꯁꯨ
ꯎꯝ ꯅꯪꯗꯤ ꯆꯥꯛꯁ ꯀꯌꯥꯃꯨꯛ ꯂꯩꯔꯤꯒꯦ
ꯑꯁ ꯂꯩꯇ꯭ꯔꯦ ꯂꯩꯇ꯭ꯔꯦ ꯑꯩꯗꯤ ꯌꯨꯝꯗ
ꯑꯣ ꯍꯣ ꯌꯥꯝ ꯇꯧꯔ ꯃꯥꯜꯂꯦꯀꯣ ꯅꯍꯥꯟꯗꯒꯤ
ꯠꯇꯦ ꯅꯣꯏꯒꯤꯒꯨꯝꯕ ꯈꯔ ꯉꯥꯏꯕ ꯇꯥꯔꯦ ꯑꯩꯈꯣꯏꯅ ꯑꯗꯨꯝ
ꯎꯝꯨꯝ ꯑꯩꯒꯤꯗꯤ ꯇꯔꯥꯃꯉꯥ ꯄꯣꯁꯨꯇꯔꯤ ꯑꯗꯨꯗꯤ ꯂꯣꯏꯅ ꯅꯉꯣꯟꯗ ꯀꯣꯜ ꯇꯧꯔꯛꯑꯒꯦꯀꯣ ꯑꯗꯨꯗꯤ
ꯌꯥꯏ ꯌꯥꯏ ꯀꯥꯏꯗꯦ ꯑꯗꯨꯁꯨ
ꯑꯗꯨꯁꯨ ꯌꯥꯔꯣꯏꯅꯦ ꯅꯣꯡꯃꯗ
ꯑ ꯌꯥꯔꯣꯏ ꯐꯔꯛ ꯇꯥꯒꯅꯤ ꯎꯝ
ꯎꯝ ꯃꯥꯥꯏ ꯑꯃꯨꯛ ꯍꯥꯏꯅꯦ ꯆꯤꯛ ꯆꯤꯛꯍꯦ ꯍꯧꯖꯤꯛꯇꯤ ꯅꯪꯩꯅꯣꯝꯗ ꯂꯣꯏ ꯇꯨꯝꯅꯈ꯭ꯔꯕꯣ
ꯇꯨꯝꯗꯦꯗ ꯑꯍꯤꯡꯒꯨꯝꯕꯗꯤ ꯑꯗꯨꯝ ꯆꯤꯦꯗ ꯁꯣꯝ ꯁꯥꯏꯗꯦ ꯕꯖꯥꯔ ꯅꯠꯇꯕꯅꯤꯅꯀꯣ
ꯎꯝ
ꯅꯨꯡꯊꯤꯤꯟꯒꯨꯝꯕꯅ ꯈꯔ ꯂꯥꯡꯉꯦ ꯅꯣꯏꯗꯤ ꯂꯥꯡ ꯅꯅꯕꯅꯤꯅ ꯑꯗꯨꯝ ꯅꯦꯁꯅꯦꯜ ꯍꯥꯏꯋꯦꯗ ꯂꯩꯕꯅꯤꯅꯀꯣ
ꯑꯥ
ꯑꯩꯈꯣꯏꯗꯤ ꯂꯝꯕꯤꯗꯒꯤ ꯈꯔ ꯃꯅꯨꯡ ꯆꯪꯉꯦꯕ ꯂꯩꯕꯗꯣ ꯑꯗꯨꯒꯤ
ꯎꯝ ꯏꯁꯀꯣꯠꯀꯤ ꯒꯥꯔꯤꯗꯣ ꯑꯁ ꯆꯠꯃꯟꯗꯅ ꯅꯨꯡꯉꯥꯏꯇꯕꯅꯦ ꯌꯨꯝ ꯅꯪꯉꯗꯤ ꯑꯩꯈꯣꯏꯗꯤ ꯂꯝꯕꯤꯗꯒꯤ ꯈꯤꯇꯪ ꯀꯣꯊꯕꯀꯣ ꯃꯈꯥꯔꯣꯝꯗ ꯈꯔ ꯆꯠꯄ ꯑꯗꯨꯒꯤ
ꯑ
ꯅꯨꯡꯉꯥꯏꯕꯩꯒꯤ ꯆꯥꯡꯗꯨꯗꯤ ꯂꯩꯗ
ꯍꯣꯏ
ꯎꯝ
ꯏꯁꯀꯣꯠꯁꯦ ꯐꯖꯅ ꯆꯠꯂꯦꯅꯦ ꯁꯣꯝꯗꯗꯤ ꯍꯧ ꯂꯝꯕꯤꯗꯗꯤ
ꯆꯠꯂꯝꯅꯤꯌꯦ ꯄꯣꯠ ꯀꯩꯅꯣꯒꯨꯝꯕꯁꯨ ꯑꯗꯨꯔꯣꯝ ꯑꯗꯨꯝ ꯆꯠꯄ ꯅꯠꯇ꯭ꯔꯣ ꯄꯣꯠꯀꯨꯝꯕ ꯄꯨꯕ ꯒꯥꯔꯤꯒꯨꯝꯕꯁꯨ
ꯎꯝ
ꯁꯤꯇꯤꯗ ꯂꯩꯕꯒꯤ ꯅꯨꯡꯉꯥꯏꯕ ꯑꯗꯨꯝ ꯅꯨꯡꯉꯥꯏꯇꯕ ꯂꯩꯕ ꯇꯥꯕꯅꯤ
ꯍꯝ
ꯑꯩꯈꯣꯏꯁꯨ ꯑꯩꯈꯣꯏ ꯅꯨꯡꯉꯥꯏꯕ ꯂꯩꯑ ꯑꯗꯨꯝ ꯅꯨꯡꯉꯥꯏꯇꯕꯁꯨ ꯂꯩꯑ
ꯀꯟꯇ꯭ꯔꯤ ꯁ꯭ꯥꯏꯗꯁꯨ ꯅꯨꯡꯉꯥꯏꯕ ꯐ꯭ꯔꯦꯁ ꯏꯌꯥꯔ ꯀꯩꯀꯥ ꯂ ꯐꯪꯕꯅꯤꯅꯀꯣ
ꯎꯝ ꯍꯣꯏ ꯑꯗꯨꯒ ꯂꯥꯡꯗꯦꯕ ꯕꯥꯡꯗ ꯒꯥꯔꯤꯒꯨꯝꯕ ꯀꯔꯤꯔꯥ ꯈꯔ
ꯎꯝ
ꯂꯩꯔꯁꯨ
ꯎꯝ
ꯑꯥꯒꯨꯝꯕꯅꯦ ꯑꯥ ꯌꯥꯝ ꯂꯥꯡꯉꯦꯕ ꯅꯣꯏꯁꯇꯣ ꯅꯣꯏꯁ ꯄꯣꯂꯨꯁꯟ꯫
ꯎꯝ ꯑꯥꯗ ꯀꯟꯇ꯭ꯔꯤ ꯁꯥꯏꯗ ꯂꯩꯕꯗꯤꯅꯦ
ꯎꯝ
ꯌꯥꯝꯗ꯭ꯔꯁꯨ ꯇꯣꯂꯣꯞ ꯈꯖꯤꯛꯇꯪꯒꯨꯝꯕ ꯆꯥꯕ ꯑꯗꯨ ꯑꯣꯏꯔꯗꯤ ꯑꯁ ꯅꯨꯡꯉꯥꯏꯕꯗꯤꯍꯦ꯫
ꯊꯕꯛꯇ ꯁꯨꯅꯤꯡꯉꯁꯨ ꯁꯨꯅꯤꯡꯗ꯭ꯔꯒ ꯇꯣ ꯇꯣꯂꯣꯞ ꯀꯤꯇꯤ ꯈꯖꯤꯛ ꯈꯖꯤꯛ ꯆꯥꯕ ꯊꯥꯗ ꯂꯥꯛꯄ ꯑꯗꯨꯗꯤ ꯑꯁ ꯌꯝ ꯅꯨꯡꯉꯥꯏꯕꯅꯤꯍꯦ꯫
ꯇꯣꯂꯣꯞ ꯆꯥꯕꯗꯤ ꯑꯗꯨꯝ ꯅꯨꯡꯉꯥꯏꯌꯦꯗ ꯁꯤꯗ ꯂꯩ꯫
ꯎꯝ ꯎꯝ
ꯌꯥꯝ ꯆꯥꯔꯒ ꯌꯨꯝꯗꯖꯨ ꯍꯥꯜꯂꯥꯛꯇꯕ ꯗꯨꯒ ꯑꯁ ꯆꯍꯤ ꯆꯍꯤ ꯑꯗꯨꯝ ꯆꯨꯞꯄ ꯑꯗꯨꯝ ꯆꯠꯄꯗꯨꯗꯤ ꯅꯨꯡꯉꯥꯏꯕꯁꯨ ꯅꯨꯡꯉꯥꯏꯔꯝꯒꯅꯤ ꯑꯗꯨ ꯑꯣꯏꯔꯁꯨ ꯑꯁ ꯅꯨꯡꯉꯥꯏꯕ ꯀꯧꯗꯦꯕ ꯑꯗꯨꯕꯨꯗꯤ꯫
ꯗꯨꯅꯦ
ꯊꯥꯕꯛꯁꯨ ꯌꯝ ꯀꯥꯟꯅ ꯁꯨꯗꯕ ꯈ꯭ꯔ ꯈ꯭ꯔ ꯁꯨꯕ ꯑꯗꯨꯒꯨꯝꯕ ꯑꯣꯏꯅꯕ ꯅꯪ ꯅꯨꯄꯥꯗꯤ ꯗꯨꯝ ꯊꯤꯌꯨꯀꯣ
ꯈꯪꯗꯦꯗ ꯗꯨꯝ ꯏꯁꯣꯔ ꯄꯤꯕ ꯑꯃ ꯂꯩꯖꯅꯤꯅꯦ
ꯎꯝ ꯎꯝ ꯅꯣꯏ ꯄꯥꯕꯨꯡꯗꯤ ꯊꯕꯛ ꯁꯨꯕꯔ꯫
ꯇꯧꯗꯦꯗ ꯎꯝ ꯗꯨꯝ
ꯎꯝ
ꯐꯥꯔꯃꯔꯅꯦ ꯐꯥꯔꯃꯔ
ꯎꯝ ꯎꯝ ꯅꯣꯢꯔꯣꯝꯗ ꯀꯔꯤꯅ ꯀꯃꯟ ꯑꯣꯏꯕ꯭ꯔꯥ꯫
ꯑꯗꯨꯝ ꯐꯥꯔꯃꯤꯡ ꯑꯣꯏꯌꯦꯗ ꯑꯩꯈꯣꯏꯗꯤ ꯔꯨ ꯑꯍꯝ ꯀꯩꯅꯣ ꯔꯨ ꯔꯣꯜ ꯑꯦꯔꯤꯌꯥꯅꯤꯅꯀꯣ
ꯍꯥꯢ
ꯍꯣꯏ ꯗꯨꯝ ꯊꯕꯥꯛ ꯇꯧꯕ ꯃꯤꯁꯨ ꯂꯩꯌꯦꯗ꯫
ꯎꯝ ꯇꯝꯄꯥꯛꯀꯤ ꯂꯧ ꯎꯕ꯭ꯔꯥ ꯅꯠꯇ꯭ꯔꯒꯅ
ꯍꯣꯏ ꯇꯝꯄꯥꯛ ꯂꯧꯕꯨꯗꯤ ꯎꯏꯋꯦ ꯑꯩꯈꯣꯏ ꯂꯩꯕꯗꯣ ꯆꯤꯡꯒ ꯇꯝꯄꯥꯛ ꯃꯤꯛꯁꯅꯦꯕ ꯑꯗꯣ ꯂꯧꯕꯨꯗꯤ ꯇꯝ ꯄꯥꯛꯇ ꯑꯗꯨꯝ ꯎꯕꯅꯤ
ꯅꯣꯏꯔꯣꯝꯗꯤ ꯅꯣꯏꯗꯤ ꯂꯧ ꯂꯩꯔꯝꯃꯣꯏꯗꯀꯣ꯫
ꯂꯧ ꯂꯩꯌꯦ
ꯑꯣꯍꯣ ꯅꯣꯢꯁꯨ ꯂꯧ ꯎꯕ꯭ꯔꯥ ꯑꯗꯨꯋꯥꯏꯗꯥ꯫
ꯑꯩꯈꫭꯏꯁꯨ ꯇꯝꯄꯥꯛ ꯃꯅꯥꯛꯇꯥ ꯂꯩꯕꯅꯤꯅ
ꯑꯩꯅ ꯍꯥꯏꯕꯗꯤ ꯇꯝꯄꯥꯛꯇꯗꯤ ꯑꯌꯥꯝꯕ ꯂꯧꯒꯨꯝꯕ ꯇꯧꯐꯝ ꯂꯩꯇꯦꯗꯅ ꯌꯨꯝꯒꯨꯝꯕ ꯑꯗꯨꯝ
ꯈꯔꯥ ꯁꯤꯇꯤ ꯑꯣꯏꯕꯅꯤꯅ ꯅꯣꯏꯅ
ꯎꯝ ꯈꯩꯈꫭꯏꯁꯦ ꯁꯤꯇꯤꯃꯥꯛꯇꯗꯤ ꯅꯠꯇꯦꯗ ꯃꯇꯥꯏꯗ ꯂꯩꯕꯅꯤꯅꯀꯣ꯫
ꯎꯝ ꯍꯣꯏꯅꯦ ꯁꯤꯇꯤ ꯌꯥꯝ ꯂꯥꯡꯉꯦꯗ ꯃ ꯇꯥꯏꯝ ꯂꯩꯕꯅ
ꯎꯝ ꯀꯁꯨ ꯂꯃꯁꯗꯗꯤ ꯎꯨ
ꯎꯝ ꯑꯝꯐ
ꯂꯧ ꯃꯆꯥ ꯎꯔꯣ ꯑꯗꯨꯒ ꯊꯕꯛ ꯑꯃ ꯊꯤꯔꯣ ꯑꯗꯨꯗꯤ ꯕꯦꯁ ꯇꯥꯔꯅꯤ
ꯎꯝ ꯑꯗꯨꯅꯤ ꯚꯤ ꯗꯤ ꯑꯦꯐ ꯐꯥꯎꯕ ꯑꯣꯏꯔꯁꯤꯔꯥ ꯈꯪꯗꯦꯅꯦ
ꯍꯥꯥ
ꯚꯤ ꯗꯤ ꯑꯦꯐ ꯐꯥꯎ
ꯚꯤ ꯗꯤ ꯑꯦꯐ ꯑꯣꯏꯁꯨ ꯌꯥꯏꯅ ꯀꯔꯤ ꯊꯕꯥꯛꯄꯨ
ꯎꯝ ꯑꯆꯧꯕ ꯐꯪꯗ꯭ꯔꯗꯤ ꯍꯥ
ꯎꯝ ꯚꯤ ꯗꯤ ꯑꯦꯐ ꯐꯥꯎ ꯐꯪꯗꯕ ꯃꯇꯝ ꯑꯣꯏꯔꯛꯈ꯭ꯔꯦ ꯍꯧꯖꯤꯛꯁꯦ ꯚꯤ ꯗꯤ ꯑꯦꯐ ꯑꯣꯏꯒꯦ ꯍꯥꯏꯕꯥꯎ ꯐꯪꯂꯛꯇ꯭ꯔꯕꯅꯦ
ꯑꯁ ꯏꯖꯌꯥꯁꯤ ꯆꯪꯕ ꯉꯝꯗ꯭ꯔꯦꯕ
ꯈꯪꯗ꯭ꯔꯦꯗ ꯂꯥꯏꯔꯤꯛ ꯇꯝꯕꯁꯨ
ꯚꯤ ꯗꯤ ꯑꯦꯐ ꯐꯥꯎ ꯂꯥꯛ ꯃꯔꯤ ꯃꯉꯥ ꯗꯤꯄꯣꯖꯤꯠ ꯊꯝꯃꯦ ꯍꯥꯏꯁꯤꯅꯤꯅꯦ
ꯑꯗꯨꯅꯦ
ꯎꯝ ꯃꯥꯏ ꯀꯩꯅꯣ ꯇꯧꯋꯦ ꯆꯣꯊꯦ ꯍꯥꯏꯕ꯭ꯔꯥ ꯅꯪꯒꯤ ꯀꯩꯅꯣꯗꯣ
ꯍꯣꯏ ꯍꯣꯏ ꯍꯣꯏ
ꯑꯩꯗꯤ ꯕꯤꯁꯦꯝꯄꯨꯔ ꯔꯣꯝꯗ ꯍꯥꯏꯕꯒꯨꯝ ꯇꯥꯕ ꯉꯁꯥꯏ
ꯑꯨꯝ ꯑꯗꯨꯗꯁꯨ ꯂꯩꯌꯦ ꯍꯥꯏꯕ ꯑꯥ ꯅꯣꯏ ꯇ꯭ꯔꯥꯏꯞꯀꯨꯝꯕꯗꯤ ꯑꯩꯈꯣꯏ ꯑꯗꯨꯝ ꯍꯥꯏꯅ ꯍꯥꯏꯅ ꯑꯗꯨꯗ ꯑꯗꯨꯈꯩꯗꯤ ꯑꯗꯨꯝ ꯈꯪꯉꯦꯅ ꯅꯣꯏꯒ ꯅꯛꯅꯕꯅꯤꯅ
ꯎꯝ
ꯅꯣꯏ ꯇꯔꯥꯃꯈꯣꯏ ꯁꯨꯗꯅ ꯂꯩꯔꯝ ꯃꯥꯜꯂꯦꯀꯣ
ꯂꯩꯌꯦ ꯍꯣꯏ ꯌꯥꯝ ꯂꯩꯗ ꯎ
ꯈ꯭ꯔꯕ꯭ꯔ ꯑꯗꯨꯔꯣꯝꯁꯥꯏ
ꯆꯂꯦꯗ ꯍꯣꯏ
ꯎꯝ ꯑꯩꯈꯣꯏꯔꯣꯝ ꯁꯥꯏꯗꯥ ꯂꯥꯛꯈ꯭ꯔꯕ꯭ꯔꯣ
ꯂꯣꯛꯇꯥꯛ ꯄ꯭ꯔꯣꯖꯦꯛ ꯉꯥꯔꯤꯌꯥꯟ ꯒꯥꯥꯗꯣ ꯈꯪꯕ꯭ꯔꯥ
ꯈꯪꯉꯦ ꯈꯪꯉꯦ
ꯎꯝ ꯉꯥꯔꯤꯌꯥꯟꯗꯤ ꯅꯪ ꯆꯠꯈ꯭ꯔꯕꯣ
ꯆꯠꯇ꯭ꯔꯤ
ꯑꯝ ꯈꯣꯏꯁꯤ ꯅꯥꯕ ꯈꯔ